ꯍꯣꯏ ꯑꯁ ꯇꯥꯏꯀꯣ
ꯑ ꯇꯥ ꯐꯖꯥꯅ ꯇꯥꯑꯌꯦꯅ
ꯎꯝ ꯑꯣ ꯌꯥꯝ ꯅꯨꯡꯁꯤꯕ꯭ꯔꯣꯅꯦ
ꯎꯝ ꯌꯥꯁꯤ
ꯌꯥꯝ ꯐ ꯍꯥꯏꯅꯦ ꯌꯥꯝ ꯅꯨꯡꯁꯤꯔꯗꯤ ꯑꯁ ꯅꯪꯒꯤ ꯃꯈꯣꯟꯁꯨ ꯌꯥꯝ ꯅꯨꯡꯁꯤꯕꯅꯦ
ꯌꯥꯝ ꯅꯨꯡꯁꯤ
ꯎꯝ ꯑꯩꯁꯨꯅꯦ ꯌꯥꯝꯅ ꯅꯨꯡꯁꯤꯕꯅꯦ
ꯃꯤ ꯎ ꯑꯗꯨ ꯑꯩꯒꯤ ꯋꯥꯔꯤꯗꯣ ꯇꯥꯅꯤꯡꯕ꯭ꯔꯥ
ꯍꯣꯏ ꯇꯥꯅꯤꯡꯉꯤꯅꯦ ꯑꯃꯨꯛꯀ ꯍꯥꯏꯕꯤꯌꯨꯅꯦ
ꯑꯁꯤ ꯑꯁꯤꯁ ꯃꯥ
ꯎꯝ
ꯎ ꯑꯩꯒꯤ ꯑꯩꯒꯤ ꯋꯥꯔꯤꯗꯣ ꯀꯟꯇꯤꯅ꯭ꯌꯨ ꯇꯧꯕꯤꯒꯦꯀꯣ ꯑꯗꯨꯗꯤ
ꯎꯝ ꯎꯝ
ꯑꯩꯈꯣꯏꯁꯦ ꯑꯩꯈꯣꯏꯒꯤ ꯏꯄꯥ ꯑꯩꯒꯤ ꯏꯌꯥꯝꯕ ꯑꯩꯒꯤ ꯏꯅꯥꯎꯅꯨꯄꯥ ꯑꯩꯈꯣꯏꯁꯦ ꯁꯤꯕꯨꯝꯂꯣꯧꯕ ꯆꯠꯄꯗꯣ ꯀꯩꯅꯣ ꯀꯔꯤ ꯍꯥꯏꯁꯤꯔꯥ ꯑꯩꯒꯤ ꯏꯄꯥꯗꯣ ꯑꯩꯒꯤ ꯏꯄꯥꯗꯣ ꯎꯝꯔꯔ ꯆ ꯃꯔꯤ ꯁꯤꯀꯔ ꯆꯠꯂꯦ ꯑꯗꯨꯒ ꯁꯤꯀꯔ ꯆꯠꯂꯒ ꯀꯔꯤ ꯀꯔꯤꯅꯣ ꯄꯨꯋ ꯀꯃꯨꯝ ꯃꯗꯤꯌꯦꯦ ꯐꯕꯣꯔ ꯍꯥꯏꯕꯗꯨꯣ ꯀꯔꯤ ꯍꯥꯏꯁꯤꯔꯥ
ꯑꯣꯏ ꯍꯥꯏ
ꯃꯩꯇꯩꯂꯣꯟꯗ ꯃꯩꯇꯩꯂꯣꯟꯗ ꯋꯥꯜꯕꯣꯔ ꯍꯥꯏꯕꯗꯣ
ꯎꯝ ꯑꯩꯁꯨ ꯐꯖ
ꯑ ꯑꯗꯣ ꯑꯗꯣ ꯑꯩꯒꯤ ꯏꯄꯥ ꯄꯨꯔꯛꯀꯅꯤ ꯑꯩꯈꯣꯏ ꯆꯥꯔꯅꯤ ꯑꯁ ꯑꯗꯨꯗꯤ ꯁꯤꯗꯤ ꯌꯥꯝ ꯑ ꯌꯥꯝ ꯍꯥꯎꯅ ꯆꯥꯔꯦ ꯌꯥꯝ ꯅꯨꯡꯉꯥꯏꯔꯦ ꯑꯗꯨ ꯑꯗꯨꯗꯤ ꯁꯤꯗꯤ ꯌꯥꯝ ꯌꯥꯝ ꯅꯨꯡꯉꯥꯏꯔꯦ ꯑꯗꯣ ꯑꯁ ꯌꯕꯨꯡꯒ ꯆꯠꯄꯁꯦ ꯌꯥꯝ ꯋꯥꯏ ꯕꯣꯔꯥ ꯕꯣꯔꯥ ꯑꯃ ꯕꯣꯔꯥ ꯑꯃ ꯑꯃ ꯄꯨꯔꯛꯀꯅꯤ ꯑꯁ ꯃꯅꯤ ꯇ ꯑꯃ ꯃꯣꯔꯅꯤꯡ ꯍꯥꯏꯕꯗꯨꯣ ꯀꯥꯎꯈ꯭ꯔꯦ
ꯑꯌꯨꯛꯇꯛꯇ
ꯑꯌꯨꯛ ꯑꯌꯨꯛꯇ ꯑꯌꯨꯛꯇ ꯆꯥꯛ ꯆꯛ ꯆꯥꯗꯕꯤꯗ ꯀꯣ ꯆꯛ ꯆꯅꯕꯤꯗ ꯑꯩꯈꯣꯏꯁꯦ ꯁꯣꯏꯕꯨꯝꯁꯦ ꯕꯣꯔꯥ ꯑꯃ ꯑꯅꯤ ꯄꯨꯔꯛꯀꯅꯤ ꯃꯤ ꯑꯃ ꯑꯃꯅ ꯑꯗꯨꯒ ꯄꯨꯡ ꯄꯨꯡ ꯄꯨꯡ ꯕꯥꯔꯨ ꯇꯥꯔꯗꯤ ꯄꯨꯡ ꯕꯥꯔ ꯇꯥꯔꯗꯤ ꯑꯩꯈꯣꯏ ꯆꯥꯛ ꯊꯣꯡꯅꯤ ꯗꯨꯔꯒꯥ ꯆꯥꯔꯅꯤ ꯂꯣꯏꯔꯦꯗꯤ ꯕꯣꯔꯥ ꯑꯃ ꯑꯃ ꯂꯧꯒꯅꯤ ꯑꯁ ꯌꯥꯝ ꯋꯥꯏ ꯁꯒꯨꯝ ꯂꯧꯕꯁꯦ ꯌꯥꯝ ꯀꯤꯕꯅꯤꯀꯣ ꯑꯩꯒꯤ ꯑꯩꯈꯣꯏꯒꯤ ꯌꯨꯝꯗ ꯑꯥ ꯆꯠꯄꯅꯦ
ꯑꯣ ꯑꯗꯨ ꯅꯪꯅ ꯋꯥꯕ ꯅꯪꯅ ꯑꯗꯨ ꯍꯥꯏꯕꯗꯣ ꯃꯩꯇꯩꯂꯣꯟꯗꯗꯤ ꯈꯪꯗꯦ ꯑꯗꯨ ꯑꯣꯏꯔꯁꯨ ꯖꯪꯒꯜꯒꯤ ꯑꯣꯛꯁꯥ ꯍꯥꯏꯕ ꯇꯥꯔꯦꯀꯣ
ꯑꯣ ꯎꯁꯥ ꯑꯣꯍ
ꯎꯝ
ꯅ ꯂꯧꯒꯤ ꯂꯧꯒꯤ ꯑꯣꯛꯁꯥ
ꯍꯣꯏ ꯂꯧꯒꯤ ꯑꯛꯁꯥ ꯍꯥꯏꯕꯁꯨ ꯌꯥꯕ ꯃꯥꯜꯂꯦ ꯍꯣꯏ
ꯑꯦꯍꯦ ꯍ ꯑꯩ ꯑꯩ ꯍꯥꯏꯕ
ꯌꯥꯝ ꯍꯩꯌꯦꯅꯦ ꯅꯪꯁꯦ
ꯑꯩ ꯑꯩ ꯍꯥꯏ ꯑꯩ ꯌꯥꯝ ꯍꯥꯏꯀꯣ
ꯎꯝ
ꯍꯩꯃꯟ ꯀꯦꯅꯥ
ꯑ ꯑ
ꯑꯩꯈꯣꯏ ꯑꯁꯤꯗ ꯑꯗꯨꯝ ꯋꯥꯔꯤ ꯁꯥꯕꯗꯣ ꯑꯩꯈꯣꯏꯒꯤꯗꯃꯛꯁꯨ ꯌꯥꯝ ꯀꯥꯟꯅꯉ ꯌꯥꯝ ꯐꯥꯏꯀꯣ ꯍꯥꯏꯕꯗꯤ ꯅꯪ ꯈꯪꯗꯕ ꯑꯩꯅ ꯃꯔꯛ ꯃꯔꯛꯇꯗꯤ ꯍꯥꯏꯕ ꯌꯥꯕ ꯑꯩ ꯈꯪꯗꯅꯕ ꯅꯪꯅ ꯍꯥꯏꯕ ꯑꯗꯨ ꯑꯗꯨꯝ ꯋꯥꯔꯤ ꯁꯥꯔꯗꯤ ꯂꯣꯏꯅꯃꯛ ꯈꯪꯒꯅꯤ ꯈꯪꯉꯒꯁꯨ
ꯑꯗꯨꯝ ꯈꯪꯒꯅꯤ ꯑꯗꯣ ꯑꯩ ꯑꯩꯒꯤ ꯑꯩꯒꯤ ꯒꯤ ꯏꯖꯨꯀꯦꯁꯟꯗ ꯍꯥꯏꯕꯤꯒꯦꯀꯣ ꯑꯩ ꯑꯩꯒꯤ ꯂꯔꯤꯛ ꯀꯗꯀꯣ ꯑꯩꯁꯦ ꯑꯩꯁꯦ ꯀ꯭ꯂꯥꯁ ꯋꯥꯟ ꯇꯨ ꯐꯥꯏꯚꯗꯤ ꯌꯨꯝꯗ ꯑꯗꯨꯝ ꯆꯠꯂꯦꯀꯣ ꯑꯥꯎꯠꯁꯥꯏꯗꯔ ꯑꯥꯎꯠꯁꯗꯔ ꯑꯥꯎ ꯁꯠ ꯇꯧ ꯑꯥꯎꯠ ꯁꯥꯏꯗꯔ ꯇꯧꯔꯒ ꯌꯨꯝ ꯌꯨꯝ ꯀ ꯍꯥꯏꯁꯤꯔꯣ ꯍꯥꯏꯗꯤꯦꯗ
ꯇ
ꯌꯨꯝ ꯌꯨꯝ ꯀꯔꯤ ꯍꯥꯏꯁꯤꯔꯣ ꯌꯨꯝ ꯌꯨꯝ ꯌꯨꯝꯗ ꯑꯗꯨꯝ ꯆꯠꯄꯅꯦ ꯁꯀꯨꯜ ꯌꯨꯝꯗ ꯂꯩꯔꯒ ꯑ ꯑꯥ ꯌꯨꯝ ꯌꯨꯝꯗ ꯂꯩꯔꯒ ꯑꯗꯨꯝ ꯆꯠꯄꯅꯤꯀꯣ ꯀ꯭ꯂꯥꯁ ꯋꯥꯟ ꯐꯥꯏꯚꯗꯤ ꯑꯗꯨꯒ ꯀ꯭ꯂꯥꯁ ꯁꯤꯛꯁ ꯁꯚꯦꯟꯁꯦ ꯑꯁ ꯑꯩꯒꯤ ꯑꯩꯒꯤ ꯅꯥꯏꯛ ꯃꯌꯔꯅꯦ
ꯎꯝ
ꯍꯩꯕꯤꯒꯦꯀꯣ ꯇꯥꯕꯀꯣ ꯐꯖꯅ ꯎꯝ ꯑꯗꯣ ꯑꯩ ꯍꯣꯁꯇꯦꯜꯗ ꯂꯩꯌꯦꯀꯣ ꯑꯩ ꯀ꯭ꯂꯥꯁ ꯁꯤꯛꯁ ꯁꯚꯦꯟꯗ ꯍ ꯁ ꯑꯗꯨꯗ ꯂꯩꯥ ꯑꯔꯩ ꯑꯩꯈꯣꯏꯒꯤ ꯁꯤꯅꯤꯌꯔꯁꯦ ꯑꯁ ꯃꯤꯁꯦ ꯑꯩ ꯐꯠꯇꯦ ꯌꯥꯝ ꯐꯠꯇꯦ ꯑꯩ ꯍꯧꯖꯤꯛ ꯐꯥꯎ ꯌꯥꯔꯦ ꯃꯣꯏꯁꯦ ꯃꯤ ꯐꯨꯅꯤꯡꯕꯅ ꯂꯣꯏꯔꯦ ꯃꯣꯏꯁꯦ ꯀꯩꯅꯣ ꯑꯗꯨꯃꯥꯏ ꯎ ꯇꯣꯔꯆꯔꯤꯡ ꯇꯔ ꯇ꯭ꯔꯤꯅꯤ ꯇꯧꯗꯣꯏꯅꯤ ꯇ ꯇꯧꯗꯣꯏꯅꯦ ꯈꯪꯕ꯭ꯔꯥ ꯑꯩꯈꯣꯏꯗ
ꯑꯣ ꯃꯣꯏꯗꯤ ꯀ꯭ꯂꯥꯁ ꯀꯤꯌꯥꯔꯥ ꯑꯗꯨ ꯃꯇꯨꯡ ꯇꯥꯎꯗ
ꯃꯣꯏꯗꯤ ꯀ꯭ꯂꯥꯁ ꯅꯥꯏꯟ ꯇꯦꯟ ꯑꯩꯗꯤ ꯀ꯭ꯂꯥꯁ ꯁꯤꯛꯁ ꯁꯚꯦꯟꯅꯦ ꯑꯗꯣ ꯑꯩꯗꯤ ꯖꯨꯅꯤꯌꯔ ꯇꯥꯔꯦꯀꯣ ꯑꯗꯣ ꯑꯩꯁ ꯑꯩ ꯁꯥꯎꯅꯤꯡꯕꯅ ꯁꯥꯎꯔꯁꯨ ꯄꯥꯏꯔꯩꯇꯦ ꯀꯔꯤ ꯇꯧꯁꯤꯔꯥ ꯑꯗꯨꯕꯨ ꯑꯁ ꯁꯥꯎꯅꯤꯡꯕꯅ ꯂꯩ ꯑꯩꯒꯤ ꯑꯩꯒꯤ ꯑꯩꯒꯤ ꯌꯨꯝꯁꯦ ꯄꯩꯁꯥ ꯄꯥꯏꯗꯦ ꯑꯗꯣ ꯁꯤ ꯍꯣꯁꯇꯦꯜꯗꯣ ꯒꯣꯔꯃꯦꯟꯒꯤ ꯒꯣꯔꯃꯦꯟꯒꯤ ꯍꯣꯁꯇꯦꯜꯅꯦ
ꯑ ꯑ ꯎꯝ ꯃꯣꯏꯁꯦ ꯃꯣꯏꯒꯤ ꯄꯋꯥꯔꯕꯨꯗꯤ ꯌꯥꯝꯅ ꯃꯤꯁ ꯌꯨꯁ ꯑꯣꯏꯕꯃꯜꯂꯤ
ꯀꯔꯤ ꯍꯥꯏꯔ ꯀꯔꯤ ꯍꯥꯏꯁꯤꯔꯥ ꯁꯤꯅꯤꯌꯔꯅꯤ ꯍꯥꯏꯔꯒ ꯑꯁ ꯎꯝ ꯃꯣꯏ ꯐꯣꯟ ꯐꯣꯟ ꯑꯗꯨꯣ ꯑꯩꯈꯣꯏꯗꯤ ꯑꯣ ꯑꯁ ꯑꯩꯈꯣꯏ ꯑꯩꯁꯨ ꯌꯥꯝ ꯆꯥꯕꯅꯦ
ꯑꯣ
ꯑꯩꯁꯨ ꯌꯥꯝ ꯆꯥꯕꯅꯦ ꯅꯨꯡꯉꯥꯏꯇꯦ ꯑꯩꯗꯤ ꯑꯩꯗꯤ ꯃꯤ ꯐꯨꯅꯤꯡꯗ꯭ꯔꯦ ꯑ ꯃꯤ ꯃꯤꯁꯨ ꯐꯨꯅꯤꯡꯗ꯭ꯔꯦ ꯑꯗꯨꯒ ꯐꯥꯏꯔꯝ ꯐꯥꯏ ꯃꯣꯏꯁꯨ ꯆꯠꯅꯤꯡꯗ꯭ꯔꯦ ꯑꯗꯒꯤ ꯏꯊꯟꯗ ꯂꯩ ꯑꯗꯨꯣ ꯌꯥꯝ ꯄꯥꯝꯃꯦ ꯏꯗꯤ
ꯑ ꯑꯥ ꯍꯣꯏ
ꯑꯗꯨ ꯍꯧꯖꯤꯛꯇꯤ ꯍꯧꯖꯤꯛꯇꯤ ꯑꯗꯨꯃꯥꯏꯅ ꯇꯧꯗꯦꯗ ꯍꯧꯖꯤꯛꯇꯤ ꯌꯥꯝ ꯐ꯭ꯔꯤ ꯑꯣꯏꯔꯦ
ꯑꯣ ꯍꯣꯏ ꯍꯧꯖꯤꯛꯁꯨ ꯅꯪ ꯍꯧꯖꯤꯛ ꯔ ꯍꯁ ꯌꯥꯎꯗ ꯂꯩꯇ꯭ꯦ ꯀꯣ
ꯍꯧꯖꯤꯛꯇꯤ ꯍꯣꯁꯇꯦꯜꯗ ꯂꯩꯇ꯭ꯔꯦ ꯍꯧꯖꯤꯛꯇꯤ ꯀ꯭ꯂꯥꯁ ꯇꯨꯋꯦꯜꯕ ꯂꯣꯏꯔꯦ ꯐꯥꯔꯁꯇꯔꯥꯝ ꯊꯥꯕꯁꯨ ꯂꯣꯏꯔꯦ ꯑꯗꯨꯒ ꯍꯧꯖꯤꯛꯇꯤ ꯐꯥꯁ ꯐꯨꯗꯇ ꯊꯕꯛ ꯇꯧꯔꯒ ꯀꯣꯔꯦꯁꯄꯣꯟꯗꯦꯟ ꯊꯝꯕꯅꯤ ꯑꯗꯨꯒ ꯍꯧꯖꯤꯛ ꯅꯉꯣꯟꯗ ꯑꯩꯉꯣꯟꯗ ꯋꯥꯔꯤ ꯁꯥꯟꯅꯔꯑꯦ
ꯎꯝ ꯎꯝ ꯐꯥꯁ ꯐꯨꯗ ꯑꯁꯤꯁꯤ ꯑꯥ ꯑꯗꯨ ꯐꯥꯁ ꯐꯨꯗꯇ ꯇꯧꯕꯗꯣ ꯀꯔꯤ ꯀꯔꯤ ꯂꯩꯕ꯭ꯔꯣ ꯅꯣ ꯑꯩꯉꯣꯟꯗ ꯃꯣꯃꯣꯁꯀꯨꯝꯕ ꯇꯧꯕꯔꯥ
ꯑꯩ ꯍꯥꯏꯕꯤꯒꯦ ꯇꯥꯛꯑꯣꯀꯣ ꯎꯝ ꯐ꯭ꯔꯥꯏ ꯔꯥꯏꯁ ꯐ꯭ꯔꯥꯏ ꯔꯥꯏꯁ ꯇꯧꯔꯦ
ꯎꯝ
ꯆꯤꯛꯀꯦꯟ ꯆꯧ ꯇꯧꯔꯦ ꯆꯅꯥ ꯇꯧꯔꯦ ꯁꯤꯡꯖꯨ ꯇꯧꯔꯦ ꯑꯗꯨꯒ ꯀꯣꯐꯤ ꯂꯣꯏ ꯇꯧꯔꯦ ꯎꯝ ꯑꯗꯨꯒ ꯈꯜꯂꯁꯔ ꯑ ꯑꯩꯥꯛ ꯀꯥꯎꯈ꯭ꯔꯦ ꯑꯃꯗꯣ ꯍꯧꯖꯤꯛ ꯍꯧꯖꯤꯛ ꯑꯥꯏꯇꯦꯝ ꯑꯅꯧꯕꯧꯕ ꯍꯥꯞꯄꯦ
ꯎꯝ
ꯎꯝ ꯅꯨꯡꯉꯥꯏꯕꯗꯤ ꯅꯨꯡꯉꯥꯏꯗ ꯃꯔꯥꯡ ꯃꯔꯥꯡꯗꯤ ꯌꯥꯝ ꯋꯥꯏ ꯎꯝ ꯌꯦꯗꯒꯤꯅꯦ ꯑꯩꯒꯤ
ꯁꯦ ꯄꯨꯡ ꯀꯌꯥꯒꯨꯝꯕꯔꯥꯀꯣ
ꯑꯣ ꯑꯩ ꯄꯨꯡ ꯇꯔꯥꯗ ꯍꯧꯔꯅꯤꯀꯣ ꯄꯨꯡ ꯇꯔꯥꯗ ꯍꯧꯥꯎꯔꯤꯅꯤ ꯑ
ꯎ ꯄꯨꯡ ꯇꯔꯥꯗ ꯍꯧꯔꯅꯤ ꯑꯗꯨꯒ ꯄꯨꯡ ꯁꯚꯦꯟꯗ ꯂꯩꯅꯤ ꯂꯣꯏꯁꯤꯟꯅꯅꯤ
ꯑꯣ ꯑꯁ ꯑꯗꯨꯗꯤ ꯑꯗꯨꯗꯤ ꯁꯦꯚꯦꯟ ꯑꯦ ꯅꯥꯏꯟ ꯑꯋꯔꯁ ꯀ
ꯎꯝ
ꯅꯥꯏꯟ ꯑꯋꯥꯔꯁ ꯑꯗꯨ ꯅꯪꯒꯤ ꯊꯕꯛ ꯃꯐꯝꯁꯦ ꯅꯪ ꯂꯩꯕ ꯃꯐꯝꯗꯒꯤ ꯂꯞꯄ꯭ꯔꯥ ꯅꯠꯇ꯭ꯔꯒ
ꯑꯥ ꯌꯥꯝꯗꯥ ꯄꯦ ꯍꯥ ꯅꯠꯇꯦ ꯅ ꯅ ꯅꯠꯇꯦ ꯇꯥꯎ ꯑꯩ ꯑꯩ ꯑꯩꯁꯦ ꯑꯩꯈꯣꯏꯁꯦ ꯑꯩꯈꯣꯏ ꯑꯍꯨꯝꯁꯦ ꯀꯦꯇꯤꯟꯗ ꯑꯗꯨꯝ ꯂꯩꯕꯅꯦ ꯍꯧꯖꯤꯛꯁꯨ ꯂꯩꯕꯅꯦ
ꯆ
ꯀꯩꯀꯤꯟ ꯇꯤꯟꯗꯗꯥ
ꯅꯄꯥꯅꯥꯥꯛꯇꯅꯤ ꯀꯣ ꯅ
ꯑ ꯍꯣꯏ ꯅꯨꯄꯥ ꯈꯇꯅꯤ ꯀꯔꯅꯣ ꯅꯨ ꯄꯤꯔꯗꯤ ꯌꯥꯔꯣ
ꯑꯣ ꯍꯥꯏ ꯍꯥꯏ ꯃꯤꯖꯤ ꯅꯨꯄꯤꯁꯨ ꯑꯗꯨꯗ ꯊꯕꯛ ꯇꯧꯕ꯭ꯔꯥ ꯍꯥꯏꯕꯅꯤꯗ ꯑꯩꯅ
ꯍꯥ ꯍ ꯍꯖꯤ ꯑꯩꯈꯣꯏ ꯍ ꯑ ꯑꯩꯈꯣꯏ ꯀꯣꯝ ꯈꯛꯇꯅꯤ ꯑꯩꯈꯣꯏ ꯑꯍꯨꯝꯅ ꯂꯣꯏ ꯊꯕꯛ ꯇꯧꯔꯤꯅꯤ ꯀꯁꯇꯃꯔꯁꯨ ꯀꯁꯇꯃꯔꯁꯨ ꯌꯥꯝꯗꯕꯅ ꯑꯩꯈꯣꯏ ꯑꯗꯨꯝ ꯃꯦꯅꯦꯖ ꯇꯧꯕ ꯌꯥꯏ
ꯅꯪꯅ ꯂꯩꯕꯁꯦ ꯑꯩꯈꯣꯏꯒꯤ ꯏꯁꯇꯦꯠꯇꯅꯤꯀꯣ ꯑꯇꯣꯞꯄ ꯏꯁꯇꯦꯠꯇꯔ
ꯍ ꯑ
ꯎ
ꯑꯩꯈꯣꯏꯒꯤ ꯏꯁꯇ ꯑꯗꯨꯅꯦ
ꯑꯣꯝ
ꯑꯥꯎꯠ ꯁꯥꯏꯠ ꯅꯠꯇꯦ
ꯑ ꯁꯤꯗꯗ ꯀꯣ
ꯎꯝ
ꯎꯝ
ꯎ
ꯑꯗꯨ ꯅꯣꯏꯒꯤ ꯃꯐꯝ ꯈꯥꯉꯗ ꯅꯣꯡꯃ ꯆꯥꯕ ꯂꯥꯛꯀꯦ
ꯍꯥꯥ
ꯅꯣꯏ ꯇꯧꯕ ꯃꯐꯝ ꯈꯪꯈ꯭ꯔꯗꯤ ꯅꯣꯡꯃ ꯆꯥꯕ ꯂꯥꯛꯀꯦꯕ
ꯑ ꯁꯦꯡ ꯃꯔꯥ ꯂꯩꯒꯅ
ꯃꯆꯤꯟ ꯊꯤꯕꯟ ꯇꯦ ꯍꯦ ꯂꯥꯛ ꯂꯥꯛꯀꯅꯤꯍꯦ ꯑꯩꯈꯣꯏ ꯅꯪ ꯂꯩꯔꯗꯤ ꯑꯗꯨꯝ ꯂꯥꯛ ꯄꯩ ꯌꯥꯕꯅꯤ ꯀꯣꯏꯁꯨ ꯂꯥꯔꯒ ꯅꯪꯒꯤ ꯆꯧꯃꯤꯟꯒꯨꯝꯕ ꯆꯥꯒꯗꯕꯅꯦ
ꯑꯩꯈꯣꯏ ꯑꯩꯈꯣꯏꯒꯤ ꯀꯦꯇꯤꯟꯁꯦ ꯀꯨꯏꯗ꯭ꯔꯤꯀꯣ ꯍꯥꯟꯅꯁꯦ ꯀꯨꯏꯗ꯭ꯔꯦ ꯆꯍꯤ ꯆꯍꯤ ꯑꯃ ꯈꯥꯏ ꯍꯦꯟ ꯀ ꯍꯥꯏꯁꯤꯔꯥ ꯆꯍꯤ ꯑꯃ ꯃꯈꯥꯏ ꯍꯦꯟ ꯈꯔꯕꯅꯦ ꯍꯥꯏ ꯏꯟ ꯍꯥ ꯍꯥꯏꯩꯗꯤꯤꯗ ꯍꯥꯏꯁꯦ ꯍ
ꯑꯗꯨ ꯅꯪꯅ ꯑꯗꯨꯗ ꯂꯩꯕꯁꯨ ꯑꯗꯨꯝ ꯇꯧꯈ꯭ꯔꯕ꯭ꯔꯥ ꯅꯪꯅ ꯂꯩꯕꯁꯨ ꯆꯍꯤ ꯑꯃ ꯃꯈꯥꯏ ꯇꯥꯔꯕ꯭ꯔꯥ
ꯑꯥ ꯑꯩꯁꯦ ꯁꯤ ꯀꯦꯟꯇꯤꯟ
ꯇ ꯀ ꯀ
ꯑꯗꯨꯒ ꯎ ꯎ
ꯃꯤ ꯍꯥꯎꯔ ꯀ ꯅꯗꯤ
ꯍꯥ ꯑꯗꯨ ꯅꯠꯇꯦ ꯑꯩ ꯅꯪꯕꯨ ꯅꯪꯒꯤ ꯈꯟꯕ ꯅꯪꯁꯦ ꯆꯥꯛ ꯆꯥꯕ ꯊꯤꯡꯈ꯭ꯔꯕ ꯆꯥꯎ ꯆꯥꯛ ꯆꯥꯕ ꯂꯣꯏꯔꯒ ꯑꯃꯨꯛꯀ ꯀꯣꯜ ꯇꯧꯔꯛꯑꯣ
ꯇꯥꯅꯤꯡ꯭ꯔ ꯉꯁꯥꯏ ꯉꯁꯥꯏ ꯀꯣ ꯉꯁꯥꯏ ꯉꯁꯥꯏꯗ ꯀꯩ ꯀꯩꯅꯣ ꯐꯥꯁ ꯐꯨꯗꯁꯦ ꯆꯥꯏꯑ ꯆꯅꯥ ꯆꯥꯏꯑ ꯑꯗꯨꯒ ꯑꯗꯨꯒ
ꯈꯤꯇꯪ ꯈꯤꯇꯪ ꯑꯗꯨꯝ ꯆꯥꯕꯗꯣ ꯍꯧꯖꯤꯛꯇꯤ ꯆꯥꯛ ꯂꯥꯛꯝꯗ꯭ꯔꯦ ꯍꯥꯏꯕ
ꯎꯝ
ꯎꯝ
ꯑ ꯑꯗꯨꯗꯤ ꯑꯃꯨꯛꯀ ꯀꯣꯜ ꯇꯧꯁꯤꯔꯥ
ꯎꯝ ꯌꯥꯏꯑ ꯍꯣꯏ
ꯑꯣ ꯑꯗꯨ ꯑꯩꯅ ꯀꯣꯜ ꯇꯧꯒꯦ ꯇꯧꯔꯛꯀꯦꯔꯥ ꯅꯪꯅ ꯇꯧꯅꯤꯡꯕ꯭ꯔꯥ ꯅꯪ ꯅꯪꯤ ꯑꯄꯥꯑꯝꯕꯅꯤ
ꯎꯝ ꯑꯩꯅꯠꯇꯣ ꯑ ꯅꯪ ꯅꯪꯗꯤ ꯇꯨꯝꯅꯤꯡꯕ ꯍꯧꯔꯕ꯭ꯔꯥ
ꯎꯝ ꯑꯗꯨꯝ ꯑꯃꯗꯤ ꯇꯧꯕ ꯌꯥꯏꯗ ꯀꯣ ꯑꯃꯗꯤ
ꯎꯝ